ꯍꯜꯂꯣ
ꯀꯩꯗꯧꯔꯤꯅꯣ ꯆꯥꯛ ꯆꯥꯔꯔꯕꯣ
ꯆꯥꯛ ꯆꯥꯔꯦ ꯅꯪꯗꯤ ꯆꯥꯔꯕꯣ
ꯅꯪꯒꯤ ꯏꯁꯩ ꯃꯅꯥꯛꯇꯒꯤ ꯈꯤꯇꯪ ꯂꯥꯞꯊꯣꯛꯄꯤꯕ ꯌꯥꯒꯗ꯭ꯔꯥ
ꯗꯣꯟ ꯅꯪ ꯏꯁꯄꯤꯀꯔꯒꯨꯝꯕ ꯁꯤꯖꯤꯟꯅꯕ ꯌꯥꯔꯗꯤ ꯑꯃ ꯁꯔꯥꯎ ꯅꯣꯏꯁꯇꯨꯒꯤ ꯄ꯭ꯔꯣꯇꯦꯛ ꯇꯧꯕꯤꯕ ꯌꯥꯒꯗ꯭ꯔꯣ
ꯑꯩ ꯀꯔꯤꯝꯇ ꯁꯤꯖꯤꯟꯅꯗꯦ ꯑꯩ ꯐꯣꯟꯁꯦ ꯈꯔ ꯀ꯭ꯋꯥꯂꯤꯇꯤ ꯂꯩꯕꯒꯤ
ꯑꯣ ꯑꯣꯈꯦ ꯑꯣꯈꯦ
ꯑꯗꯣ ꯀꯩꯖꯥꯡ ꯆꯥꯏ ꯍꯥꯏꯕꯅꯣ
ꯉꯥ ꯑꯃꯥ ꯊꯣꯡꯉꯦ
ꯑ
ꯑꯗꯨꯒ ꯑꯃ ꯏꯔꯣꯜꯂꯒꯥ ꯆꯥꯏ
ꯍꯥꯎꯕ꯭ꯔꯣ
ꯍꯥꯎꯋꯦ ꯉꯥ ꯊꯣꯡꯕꯗꯕꯨ ꯍꯥꯎꯇꯦ ꯍꯥꯏꯕ꯭ꯔꯣ
ꯑꯣꯈꯦ
ꯑꯗꯨꯗꯤ ꯍꯧꯖꯤꯛ ꯀꯩ ꯇꯧꯔꯝꯃꯤꯅꯣ ꯑꯉꯥꯡꯁꯤꯡ ꯂꯥꯏꯔꯤꯛ ꯄꯥꯈ꯭ꯔꯕ꯭ꯔꯥ
ꯎꯝ ꯑꯩꯈꯣꯏꯒꯤꯗꯤ ꯂꯥꯏꯔꯤꯛ ꯄꯥꯅꯕ ꯑꯉꯥꯡ ꯂꯩꯇꯦ
ꯑꯣꯀꯦ ꯑꯗꯨꯗꯤ ꯐꯤ ꯁꯨꯈ꯭ꯔꯕ꯭ꯔꯥ
ꯐꯤ ꯁꯥꯈ꯭ꯔꯦ
ꯆꯥꯛ ꯇꯣꯛꯂꯛꯂꯒ ꯐꯤ ꯁꯥꯈ꯭ꯔꯦ
ꯑꯗꯨꯗꯤ
ꯑ ꯑꯩ ꯀꯩꯅꯣꯝ ꯍꯪꯒꯦꯅꯦ
ꯑꯥꯎ
ꯅꯣꯏꯒꯤ ꯍꯤꯡꯒꯣꯜꯟ ꯄꯣꯠꯊꯥꯕ꯭ꯔꯣ
ꯍꯒꯣꯜ ꯄꯣꯠꯁꯦ ꯈꯔꯗꯤ ꯊꯥꯏ
ꯎꯝ ꯀꯩ ꯀꯩ ꯍꯧꯔꯤꯒꯦ
ꯌꯥꯏꯉꯪ ꯒꯨꯝꯕ ꯑꯗꯨ ꯀ ꯀꯔꯤ ꯀꯔꯤ ꯍꯥꯏꯒꯔꯦ ꯁꯤꯡ ꯈꯔ ꯍꯧꯔꯝꯒꯅꯤ
ꯑ
ꯑꯗꯨꯒ ꯃꯇꯝ ꯃꯇꯝꯒꯤ ꯍꯤꯟꯖꯥꯡ ꯅꯥꯄꯤꯁꯤꯡ ꯈꯔ ꯊꯥꯏ
ꯑꯣ
ꯍꯦ
ꯍꯤꯡꯒꯣꯜ ꯄꯣꯊꯥꯕ ꯍꯩꯕ꯭ꯔꯥ
ꯑꯩꯁꯦ ꯍꯩꯇꯕꯗꯤ ꯇꯧꯗꯦ ꯌꯥꯝ ꯋꯥꯅ ꯍꯤꯡꯕ ꯃꯤꯑꯣꯏꯕꯅꯤ ꯃꯤꯑꯣꯏꯕ ꯑꯃꯒꯤ ꯄꯨꯟꯁꯤ ꯃꯔꯦꯟꯗꯅꯤ ꯑꯩꯅ ꯍꯪꯂꯤꯕꯁꯦ
ꯑꯁ ꯂꯣꯏꯔꯦ ꯅꯪꯁꯨ ꯆꯉꯒꯗ꯭ꯦ ꯑꯗ ꯍꯧꯖꯤꯛ ꯃ ꯃꯇꯝ ꯃꯁꯤꯒ
ꯑꯗꯨꯅ ꯏꯟꯖꯥꯡ ꯅꯥꯄꯤ ꯊꯥꯕ ꯀꯣꯏꯕ ꯍꯩ ꯇꯧꯕꯇꯕꯨ ꯑꯩꯒꯤ ꯂꯝ ꯌꯥꯝ ꯄꯤꯛꯅ ꯂꯩ ꯎ ꯋꯥꯅ ꯁꯥꯔꯒ ꯌꯥꯝ ꯋꯥꯅ ꯍꯤꯡꯖꯔꯛꯄ ꯄꯨꯟꯁꯤꯅꯤ
ꯌꯥꯝ ꯂꯥꯏꯔꯕ ꯌꯥꯝ ꯂꯥꯏꯔꯕ ꯄꯥꯈꯪꯅꯦꯕ
ꯑꯥ ꯒꯣꯚꯔꯃꯦꯟꯅ ꯂꯥꯏꯔꯃꯟꯗꯅ ꯃꯁꯛ ꯈꯪꯕꯤ ꯗ꯭ꯔꯕ ꯃꯤꯁꯛ ꯑꯃꯅꯤ ꯍꯔꯦ ꯀ꯭ꯔꯤꯁꯅꯁ ꯑꯗꯨ ꯑꯩꯒꯤ ꯑꯌꯥꯝꯕ ꯑꯣꯏꯔꯝꯕꯅꯤ ꯑꯩ ꯂꯥꯏꯔꯕ ꯃꯅꯥꯎꯄꯥ ꯑꯃ ꯂꯩꯗ ꯎꯗꯦ ꯉ ꯌꯦꯡꯒꯦ
ꯎꯝ
ꯎꯝ ꯁꯤꯔꯤ ꯇꯧꯔꯤ
ꯑꯩꯈꯣꯏꯒꯤꯁꯨ ꯏꯟꯁꯥꯡ ꯊꯥꯏꯌꯦ ꯑꯩꯈꯣꯏꯒꯤꯗꯤ ꯍꯋꯥꯏ ꯑꯁꯥꯡꯕꯤ ꯍꯋꯥꯏ ꯑꯁꯥꯡꯕꯤ ꯈꯥꯃꯦꯟ ꯅꯨꯡꯁꯤ ꯍꯗ ꯌꯦꯟꯗꯦꯝ ꯃꯥꯏꯔꯦꯟ
ꯑ
ꯑ ꯗꯨ ꯈꯔ ꯄꯥꯂꯦ
ꯑꯊ ꯃꯥꯏꯅꯦꯦꯟ ꯆꯥꯔꯁꯤꯦ ꯀꯩꯀꯥꯅ ꯑꯦꯕ
ꯑ ꯃꯥꯏꯔꯦꯟ ꯆꯥꯕꯁꯦ ꯑꯩꯈꯣꯏꯒꯤ ꯃꯥꯁꯦ ꯌꯦꯂꯣ ꯀꯂꯔ ꯑꯣꯏꯗꯅ ꯑꯗꯨꯅ ꯌꯦꯜꯂꯣ ꯀꯂꯔ ꯑꯣꯏꯕꯁꯤꯡꯁꯤꯗꯤ ꯌꯦꯂꯨ ꯍꯥꯏꯕꯤꯌꯨꯅꯦ ꯌꯦꯂꯣ ꯀꯂꯔ ꯑꯣꯏꯕꯁꯤꯡꯁꯤꯗꯤꯀꯣ
ꯑꯥ
ꯍꯥꯏꯕꯗꯤ ꯃꯣꯏꯗꯤ ꯚꯤꯇꯥꯃꯤꯟ ꯑꯦꯁꯦ ꯌꯥꯝꯅ ꯌꯥꯎꯕ ꯆꯤꯟꯖꯥꯛꯅꯤ
ꯑꯣꯀꯦ ꯑꯗꯨꯗꯤ ꯃꯥꯏꯔꯦꯟ ꯆꯥꯕ ꯌꯥꯝ ꯀꯥꯟꯅꯩ
ꯎꯝ
ꯑꯗꯨꯅ ꯍꯌꯦꯡꯗꯒꯤ ꯃꯥꯏꯔꯦꯟ ꯆꯥꯕ ꯁꯥꯏ
ꯍꯜꯂꯣ
ꯇꯥꯏ ꯇꯥꯏꯌꯦ
ꯅꯪ ꯅ ꯃꯤꯁꯣꯛꯇ ꯏꯦ
ꯃꯥꯏꯔꯦꯟ ꯕꯀꯥ ꯑꯃ ꯆꯥꯔꯗꯤ ꯑꯩꯃꯤꯠꯁꯦ ꯍꯦꯟꯅ ꯏꯁ ꯎꯛꯇ ꯌꯥꯗ꯭ꯔꯥ
ꯊꯝꯁꯤ ꯀꯩ ꯇꯄꯔꯥꯟꯁ ꯆꯂ
ꯊꯝꯁꯤ ꯌ ꯃꯤꯁꯤꯡ ꯍꯔꯥꯎꯔꯗꯤ ꯅꯠꯇ꯭ꯔꯒ ꯑꯩ ꯄꯥꯠꯇꯣꯏꯅꯤ ꯀꯨꯝꯃꯒ ꯄꯥꯠꯀꯤ ꯄꯥꯂꯤꯁꯨ ꯄꯨꯂꯞ ꯆꯥꯕꯗꯤ
ꯏꯃꯦꯂ ꯑꯩ ꯅꯇꯤ ꯑ ꯃ ꯀꯨꯝꯃꯒ ꯍꯦꯛ ꯅꯕ ꯎꯝ
ꯑꯩꯅ ꯈꯜꯂꯤ ꯍꯤꯗ ꯂꯩꯔꯝꯂꯕꯗꯤ
ꯉꯔꯥꯡ ꯀꯣ ꯂꯣꯛꯇꯥꯛꯀꯤ ꯏꯄꯥꯛꯇꯨꯗꯤ ꯍꯤ ꯇꯣꯡꯗꯤ ꯀꯌꯥ ꯅꯨꯡꯉꯥꯏꯈ꯭ꯔꯦ
ꯑ
ꯂꯣꯛꯇꯥꯛꯀꯤ ꯏꯄꯥꯛꯇꯨꯗ ꯍꯤ ꯇꯣꯡꯗꯤꯦ ꯀꯌꯥꯗꯤ ꯅꯨꯡꯉꯥꯏꯈ꯭ꯔꯦ
ꯅꯪꯅ ꯅꯨꯡꯉꯥꯏꯖꯕꯗꯣ ꯏꯕꯥꯅꯤ ꯑꯃꯨꯇꯪ ꯇꯣꯡꯃꯤꯟꯅꯔꯕꯗꯤ
ꯑꯃ ꯑꯁꯣꯝ ꯅꯥꯀꯟꯒꯤꯗꯨꯅ ꯃꯣꯇꯣꯔ ꯕꯣꯠ ꯅꯠꯇ꯭ꯔꯣ
ꯑꯥ
ꯗꯤ ꯃꯣꯇꯣꯔ ꯕꯣꯠ ꯑꯣꯏꯅ ꯇꯣꯡ ꯇꯥꯔꯦ
ꯃꯆꯧꯕꯣꯠꯄꯨꯗꯤ ꯀꯩꯅꯣꯗ ꯅꯨꯡꯉꯥꯏꯕꯅꯦ ꯍꯧꯖꯤꯛꯀꯤ ꯁꯤꯗꯣ
ꯀꯃꯥꯏꯅ ꯅꯨꯡꯉꯥꯏꯔꯤꯕ
ꯑꯩꯗꯤ ꯃꯣꯇꯣꯔ ꯕꯣꯠꯁꯦ ꯊꯥꯎꯖꯟ ꯇꯥꯏꯝꯁ ꯇꯣꯡꯉꯕꯅꯤꯅ ꯍꯦꯟꯗꯔꯃꯦꯟ ꯑꯣꯏꯔꯨꯕ
ꯍꯥꯏꯕꯗꯤ ꯃꯥ ꯍꯤꯗ ꯇꯣꯡꯕꯗꯣ ꯑꯗꯨꯗꯤꯅꯦ ꯏꯁꯤꯡꯗꯒꯤ ꯈꯖꯤꯛ ꯈꯛꯇ ꯆꯠꯇ ꯉꯥꯏꯔꯤ ꯕ ꯃꯇꯦꯛ ꯑꯃ ꯑꯗꯨ ꯍꯜꯂꯁꯦꯅ ꯍꯥꯏꯔꯛꯑꯦꯕ ꯑꯗꯣ ꯃꯣꯇꯣꯔ ꯕꯣꯠꯇꯣ ꯇꯣꯡꯉꯗꯤ ꯈꯔ ꯂꯥꯞꯅ ꯇꯣꯡꯉꯨꯔꯣ ꯌꯥꯅꯤꯗꯅ
ꯌꯥ
ꯎꯝ
ꯃꯖ ꯍꯥꯏ
ꯄꯩꯁꯥꯁꯨ ꯄꯩꯁꯥ
ꯣꯁꯦ ꯎ ꯆꯂꯥꯏ ꯊ ꯀꯩꯅꯣꯃꯤꯠꯇ ꯍꯪꯉꯣꯝ ꯂꯤ ꯇ ꯑꯅꯤ ꯄꯨꯔꯣ ꯂ ꯋꯥꯀꯤ ꯆ
ꯍꯜꯂꯣ
ꯇꯥꯏ ꯇꯥꯏ ꯑꯣ ꯀꯩꯅꯣꯅꯦ ꯑꯉꯥꯡꯁꯤꯡꯅꯅꯦ ꯇꯥꯕ꯭ꯔꯥ ꯋꯥꯋꯀꯤꯡ ꯁꯦꯜꯁꯦ ꯍꯥꯏꯔꯛꯄ ꯑ
ꯗꯪꯁꯨ ꯊ ꯍ ꯌꯥꯏ ꯀꯩꯅꯣ ꯑꯉꯥꯡꯁꯤꯡꯗꯣ ꯊꯝꯃꯝꯃꯨ ꯀꯩꯅꯣ ꯔꯨꯝꯗ ꯅꯪ ꯃꯇꯦꯛ ꯑꯃꯇꯪ ꯊꯣꯛꯂꯛꯑꯁ ꯌꯥꯏ
ꯊꯣꯛꯂꯦ ꯊ ꯊꯂꯦ
ꯊꯕꯛ ꯌꯥꯝ ꯆꯤꯟꯕ ꯃꯥꯜꯂꯤ
ꯅ ꯅꯣ ꯅꯣ ꯊꯗ ꯃꯇꯝ ꯄꯨꯝꯅꯃꯛꯇꯅꯦ ꯑꯩꯁꯦ ꯆꯥꯕ꯭ꯔꯥ ꯍꯣꯏꯅꯅꯦ ꯃꯥꯗ ꯇꯔꯦꯁ ꯗ
ꯑ
ꯑꯩꯣꯟꯗ ꯁꯤ ꯂꯩ
ꯑ ꯅꯪꯁꯤꯦ ꯅꯪꯁꯤ ꯀꯩꯗꯧꯔ ꯅꯪ ꯆꯠꯂꯤꯁꯤꯅ ꯀꯩꯗꯧꯔꯦ ꯍꯥꯏꯕꯅꯣ ꯅꯦꯠꯋꯛ ꯃꯥꯡꯉꯤꯔꯣ ꯍꯜꯂꯣ ꯀꯔꯝꯕ ꯅꯦꯠꯋꯥꯛꯅꯣ ꯃꯥꯡꯉꯤꯁꯤꯕꯨ ꯀꯣꯛꯀꯤ ꯅꯦꯠꯋꯥꯛꯅꯣ ꯀꯣ
ꯑꯩꯈꯣꯏꯒꯤ ꯃꯣꯕꯥꯏꯜꯗ ꯁꯤꯖꯤꯟꯅꯔꯤꯕ ꯅꯦꯠꯋꯥꯛ ꯁꯤ ꯀꯥꯕꯤꯁꯦ ꯑꯁꯦ ꯃꯥꯡꯒꯨ ꯃꯥꯜ
ꯎꯝ
ꯇꯣ ꯐꯖꯤ ꯏꯁꯇꯤ ꯀꯕꯤꯌ ꯆꯂ ꯐꯕꯤ ꯑ ꯊꯀꯤꯌꯣ ꯑꯩꯈꯣꯏꯅ ꯌꯦꯟꯁꯦ ꯂꯣꯏꯕ ꯃꯇꯝꯗꯅꯦ ꯁꯦꯟꯗꯣꯡ ꯂꯩꯅ ꯂꯣꯏꯅꯅꯕ ꯈꯪꯉꯗꯤ ꯑꯝꯇꯪ ꯇꯥꯛꯄꯤꯌꯨ ꯍꯥꯏꯕ
ꯌꯦꯟꯗꯕꯗ ꯃꯔꯨꯝ ꯀ ꯄꯔꯛ
ꯃꯔꯨꯝ ꯀꯣꯛꯄꯤ
ꯌꯦ ꯃꯣ ꯑꯣꯏꯗꯤ ꯃꯔꯨꯝ ꯀꯣꯛꯅꯕ ꯃꯆꯤꯟꯖꯥꯛꯇ ꯄꯤꯖꯧ ꯀꯩꯅꯣ
ꯑꯦ ꯆꯤꯟꯖꯥꯛꯁꯤꯨꯗ ꯂꯨꯄꯥ ꯀꯌꯥꯃꯨꯛ ꯆꯤꯡꯈꯤꯗꯣꯏꯅꯣ ꯑꯩ ꯃꯨꯠꯀꯗ꯭ꯔꯥ ꯀꯥꯟꯅꯒꯗ꯭ꯔꯥ
ꯅꯪꯒꯤ ꯑꯃ ꯖꯄꯥꯅꯤꯁ ꯀꯜ ꯑꯃ ꯂꯩꯕꯌꯣ ꯈꯪꯕ꯭ꯔꯥ
ꯈꯒꯦ
ꯇꯗ ꯂꯣꯏ
ꯃꯣꯏ ꯍꯧꯖꯤꯛ ꯑꯩꯈꯣꯏ ꯁ꯭ꯋꯥꯏꯗ ꯑꯉꯧꯕꯛꯇ ꯃꯌꯥꯝ ꯂꯣꯏꯖꯩ ꯃꯔꯨꯝ ꯃꯌꯥꯝ ꯀꯣꯛꯏ ꯑꯗꯨꯗꯤ ꯑꯟꯂꯤꯃꯤꯇꯦꯠꯇ ꯀꯣꯛꯏ ꯕꯣꯔꯥ ꯕꯣꯔꯥ ꯀꯣꯛꯏ
ꯑꯗꯨ ꯆꯥꯕꯗꯨ ꯌꯦꯔꯨꯝ ꯆꯥꯕꯒ ꯑꯗꯨ ꯆꯥꯕ ꯀꯅꯥꯅ ꯍꯦꯟꯅ ꯐꯒꯦ ꯄꯇꯄꯤ ꯌꯦꯗꯗꯤ ꯇꯥꯕ꯭ꯔꯣ
ꯍꯣꯏ ꯍꯣꯏ
ꯑ ꯑꯗꯨ ꯆꯥꯕꯗꯨꯒ ꯉꯁꯥꯏꯒꯤ ꯑꯇꯣꯞꯄ ꯂꯣꯀꯦꯜ ꯃꯔꯝꯁꯤ ꯀꯔꯝꯕꯅ ꯍꯦꯟꯅ ꯀꯥꯟꯅꯒꯦ ꯎꯝ
ꯂꯅ ꯀꯗꯊꯃ
ꯑꯗꯨꯗꯤ ꯃꯣꯏ ꯀꯨꯟꯒꯤꯔꯦ ꯌꯥꯡꯈꯩꯒꯤꯔ ꯑꯗꯨꯝ ꯔꯝ ꯇꯧꯋꯔ ꯎꯝ ꯀꯩꯅꯣꯝ ꯇꯥꯡꯒꯦ ꯃꯁꯤꯒꯤ ꯐꯤꯁꯕ ꯂꯣꯏꯈ꯭ꯔꯕꯣ
ꯑꯩ ꯉꯦꯁꯤꯗꯤ ꯁꯥꯗ꯭ꯔꯦ ꯋꯥꯦ
ꯀꯩ ꯃꯔꯔꯒꯤꯗꯣ ꯅꯍꯥꯟꯈꯩꯗꯤ ꯋꯥꯔꯁꯨ ꯁꯥꯔꯝꯕꯅꯤ
ꯑꯗꯨ ꯈꯪꯗꯦ ꯊꯥꯡꯗꯤ ꯍꯧꯖꯤꯛ ꯀꯥ ꯌꯥꯝ ꯋꯥꯏ
ꯐꯅꯦꯛ ꯑꯃ ꯁꯥꯕꯁꯤ ꯑꯗꯨꯝ ꯀꯌꯥꯝ ꯀ ꯀꯥꯟꯅꯔꯤꯒꯦ
ꯐꯅꯦꯛ ꯑꯃ ꯁꯥꯕꯁꯦ ꯈꯪꯗꯦꯗ ꯑꯩꯁꯨ ꯃꯤꯒꯤ ꯁꯥꯕꯅꯤꯅ
ꯑꯣꯀꯦ ꯀꯅꯥꯒꯤ ꯃꯤꯒꯤꯅꯣ
ꯀꯅꯥ ꯃꯤꯒꯤꯅꯣ
ꯍꯥꯥ
ꯀꯅꯥ ꯃꯤꯒꯤ ꯅꯣ
ꯑꯩꯈꯣꯏ ꯁꯤꯗ ꯅꯨꯄꯤ ꯑꯃꯥ ꯂꯩꯕꯀꯣ
ꯑꯥ ꯍꯥꯏꯌꯣ-ꯍꯥꯏꯌꯣ
ꯑꯗꯨꯗꯨ ꯑꯗꯨꯒꯤ ꯃꯣꯏ ꯊꯥꯗꯔꯛꯄꯅꯦꯕ ꯑꯗꯨ ꯁꯥꯕ꯫
ꯌꯥꯝ ꯐꯩꯅꯦ ꯙ ꯀꯩꯅꯣꯝꯇꯒ ꯍꯪꯉꯛꯀꯦ ꯌꯥꯒꯗ꯭ꯔꯥ ꯍꯜꯂꯣ
ꯍꯨꯝ
ꯀꯩꯅꯣꯝꯇꯒ ꯍꯪꯂꯛꯀꯦ ꯌꯥꯒꯗ꯭ꯔꯥ
ꯍꯥꯏꯔꯣ ꯀꯩꯅꯣ
ꯇꯤꯜꯂꯥꯏꯈꯣꯝꯕꯤ ꯆꯨꯕꯖꯦ ꯑꯩꯈꯣꯏꯅꯅꯦ ꯀꯔꯤ ꯇꯧꯔ ꯐꯗꯣꯔꯤꯕꯅꯣ ꯑꯝꯇ ꯍꯥꯏꯔꯛꯑꯣ꯫
ꯑꯆꯤꯛꯄ ꯃꯐꯝꯗꯨꯗ ꯁꯨꯅꯨ ꯇꯩꯁꯜꯂꯣ
ꯎ ꯅꯥꯗ ꯅꯥ-ꯅꯥꯀꯣꯡꯒꯤ ꯅꯥꯗ ꯇꯩꯔꯤꯖꯦ ꯐꯕ ꯖꯥꯠꯂꯥ ꯍꯤ
ꯇꯥꯏ
ꯌ ꯍꯥꯏꯕꯤꯔꯛꯑꯣ
ꯅꯥꯀꯣꯡꯒꯤ ꯅꯥꯗ ꯁꯨꯅꯨ ꯇꯩꯁꯟꯕꯖꯦ ꯀ-ꯀꯃꯥꯏꯅ ꯐꯔꯤꯅꯣꯕ꯫